ꯑ ꯑ ꯍꯜꯂꯣ
ꯑ ꯇꯥꯕ꯭ꯔꯣ
ꯍꯣꯏ ꯇꯥꯏ
ꯀ ꯇꯧꯅꯣ
ꯑꯥ ꯀꯩꯁ ꯇꯗꯤ ꯑꯩꯕꯣ
ꯑꯁ ꯁꯣꯝꯒꯤꯁꯦ ꯈꯔ ꯕꯦꯛꯒ꯭ꯔꯥꯎꯟ ꯅꯣꯏꯁ ꯈꯔ ꯂꯩꯅꯦ
ꯀꯩ ꯍꯥꯏꯕ
ꯅꯪꯒꯤ ꯕꯦꯛꯒ꯭ꯔꯥꯎꯟ ꯅꯣꯏꯁ ꯈꯔ ꯂꯩꯌꯦꯕ
ꯑꯣ ꯍꯣꯏ
ꯀꯔꯤ ꯇꯧꯔꯒ ꯂꯩꯕꯅꯣ ꯍꯧꯖꯤꯛ
ꯕꯖ꯭ꯔꯥꯗ ꯂꯤꯌꯦ
ꯍ ꯍꯣ ꯃꯖ ꯍꯥꯏꯗꯔꯣ
ꯍꯣꯏ
ꯑꯣ
ꯁꯣꯝꯒꯤ ꯇ꯭ꯔꯥꯏꯞꯁꯦ ꯀꯔꯤ ꯇ꯭ꯔꯥꯏꯕꯅꯣ ꯃꯥꯎꯔꯥ ꯕꯧꯃꯩꯔꯥ
ꯑ ꯍꯣꯏ ꯃꯥꯎꯅꯦ
ꯃꯥꯧꯅꯤꯀꯣ ꯈꯪꯉꯕ ꯅꯪꯒꯤ ꯃꯤꯡꯗꯣ
ꯑ
ꯏꯝꯐꯥꯜꯗ ꯂꯩꯕ꯭ꯔꯣ
ꯍꯣꯏ ꯏꯝꯐꯥꯜꯗ ꯂꯩꯌꯦ
ꯎꯝ ꯑꯆꯥ ꯆꯥ
ꯇꯝꯃꯤ
ꯑꯣ ꯀ꯭ꯂꯥꯁ ꯀꯌꯥꯅ
ꯀ꯭ꯂ ꯀ꯭ꯂꯥꯁ ꯅꯪꯖꯉꯦ ꯕꯤ ꯑꯦ ꯇꯃꯦ
ꯑꯣ ꯀꯩ ꯁꯦꯃꯤꯁꯇꯔ ꯀꯌꯥꯅꯣ
ꯁꯦꯃꯦꯁꯇꯔ ꯐꯣꯔꯊ ꯁꯦꯃꯦꯁꯇꯔꯅꯤ
ꯐꯣꯔꯠ
ꯍꯣꯏ
ꯑꯠꯆꯥ ꯑꯠꯆꯥꯆꯥ ꯀꯔꯝꯕ ꯈꯨꯠꯂꯩꯁꯦ ꯇ꯭ꯔꯣ
ꯑꯂꯦ ꯑ ꯏꯟꯐꯥ
ꯏꯝꯐꯥꯜ ꯀꯣꯂꯦꯖ
ꯃꯥꯃ ꯂꯩꯕ
ꯑꯆꯥ ꯑ ꯑꯩꯉꯣꯟꯗꯒꯤꯗꯤ ꯈꯔ ꯑꯩꯉꯣꯟꯗꯒꯤꯗꯤ ꯈꯔ ꯖꯨꯅꯤꯌꯔ ꯑꯣꯏꯔꯦ ꯅꯪ
ꯅꯪꯗꯤ
ꯑꯩꯗꯤ ꯀꯣꯂꯦꯖ ꯂꯣꯏꯔꯦ ꯂꯣꯏꯁꯤꯜꯂꯦꯇꯤ ꯇ꯭ꯋꯦꯟꯇꯤ ꯇ꯭ꯋꯦꯟꯇꯤ ꯐꯣꯔꯗꯒꯤꯀꯣ
ꯍꯣꯏ ꯍꯣꯏ ꯈꯪꯍꯧꯗ꯭ꯔꯦꯀꯣ ꯐꯖꯅ ꯃꯊꯪ ꯊꯣꯛꯛꯄ ꯑ ꯑꯗꯨꯗꯤ ꯍꯧꯖꯤꯛ ꯀꯟꯗꯤ ꯀꯩ ꯇꯧꯔꯒ ꯂꯩ
ꯍꯧꯖꯤꯛꯀꯥꯟꯁꯦ ꯃꯄꯥꯟꯗ ꯂꯩꯔꯤꯗ ꯑꯗꯨꯝ
ꯑꯣ
ꯃꯄꯥꯟꯗ ꯀꯔꯤ ꯀꯔꯤ ꯇꯧꯔꯥ ꯈꯪꯗꯦ ꯑꯗꯨꯝ ꯂꯩꯔꯦ ꯍꯥꯏ ꯇꯥꯔꯦꯅꯥ
ꯑꯥ ꯑꯗꯨꯗꯤ
ꯇꯕ꯭ꯔꯣ ꯅꯪ
ꯑ ꯌꯥꯝ ꯕꯤꯖꯤ ꯇꯧꯗꯦ
ꯑꯣꯣ ꯑꯆꯥ ꯑꯠꯆꯥ ꯅꯣꯏ ꯅꯣꯏ ꯃꯔꯨꯞꯁꯤꯡ ꯍꯥ
ꯑꯩꯒꯤ ꯃꯥꯔꯨꯞꯁꯤꯡ ꯀꯔꯤ ꯅ ꯍꯥꯏꯌꯣ
ꯅ ꯅꯠꯇꯦ ꯅꯪ ꯅꯪ ꯃꯔꯣꯞꯁꯤꯡꯒ ꯆꯠꯃꯤ ꯅꯅꯥ꯭ꯔꯣ ꯍꯧꯖꯤꯛ
ꯍꯣꯏ
ꯑꯥ ꯀꯩꯒꯤꯅꯣ ꯌꯥꯝ ꯏꯀꯥꯏꯕ ꯃꯥꯜꯂꯦꯅꯦ ꯅꯪꯁꯦ
ꯑꯥ ꯅꯠꯇꯦ
ꯁꯛ ꯐꯥꯎ ꯎꯗ꯭ꯔꯒ ꯑꯥꯎꯗꯤꯌꯣꯗꯁꯨ ꯌꯥꯝ ꯏꯀꯥꯏꯕ꯭ꯔꯣꯅꯦ ꯁꯛ ꯎꯔꯗꯤ ꯑꯗꯨꯝ ꯆꯦꯟ
ꯒ ꯃꯦ ꯑꯣ
ꯃꯥꯧꯗꯒꯤꯅꯤꯕ ꯅꯪ ꯃꯧꯘꯦꯒꯤꯔꯣ
ꯍꯣꯏ ꯃꯥꯎꯗꯥꯅꯦ
ꯑꯣ ꯑ ꯁꯥꯖꯣꯕ ꯈꯪꯕ ꯈꯪꯉꯦ
ꯍꯣꯏ ꯅꯟꯁꯨ ꯈꯝꯕ꯭ꯔꯥ ꯆꯆꯣꯕꯥꯗꯤ
ꯍꯣꯏ ꯁ ꯑꯗꯨꯕꯥꯗ ꯍꯣꯏ ꯀꯣꯏꯔꯒ ꯑꯗꯨꯝ ꯂꯥꯛꯄꯅꯦ
ꯑ
ꯑꯩꯒꯤ ꯃꯥꯎꯒꯤ ꯏꯃꯥꯟꯅꯕ ꯈꯔ ꯂꯩꯕꯅꯤ
ꯑ ꯅꯪ ꯔꯣꯃꯦꯔꯥ
ꯍꯣꯏ ꯍꯥꯏ ꯔꯣꯃꯥꯏꯅꯦ
ꯤꯈꯣ ꯍꯣꯏꯤꯈꯣ ꯁꯥꯖꯃ ꯑꯣ ꯑꯩꯗꯤ ꯈꯪꯗꯦ
ꯁꯖꯣꯕꯥ ꯃꯥꯂꯦ ꯍꯣꯏ
ꯑꯣ ꯈꯟꯗꯦ
ꯃꯧ ꯍꯥꯏꯁꯨ ꯑꯗꯨꯝ ꯃꯈꯟ ꯃꯈꯥ ꯈꯨꯟꯅ ꯇꯣꯉꯥꯟ ꯇꯣꯉꯥꯟꯅ ꯑꯗꯨꯝ ꯂꯩꯅ ꯃꯈꯟ ꯃꯈꯟ
ꯃꯥꯅꯦ
ꯀꯔꯤ ꯀꯔꯤ ꯗꯤꯄꯥꯔꯠꯃꯦꯟꯟꯅꯣ ꯅꯪꯗꯦ ꯀꯔꯤ ꯑꯣꯅꯔꯁꯅꯣ
ꯑ ꯍꯥꯏꯗꯤ ꯏꯪꯂꯤꯁ ꯑꯣꯅꯔꯁꯅꯦ
ꯀꯩꯅꯣ ꯏꯁꯄꯦꯛ ꯎꯞꯂꯒ ꯁꯥꯏꯖꯀꯨꯝꯕ ꯂꯧꯕ ꯌꯥꯗ꯭ꯔꯣ
ꯍꯥ
ꯅꯪ ꯁꯄꯦꯛ ꯁꯄꯦꯛ ꯍꯥꯞꯄꯦꯅꯥ ꯅꯪ
ꯑꯣ
ꯑꯗꯨ ꯅꯪ ꯁꯥꯏꯟꯁ ꯂꯧꯕꯒꯨꯝꯕ ꯑꯩꯗꯤ ꯈꯟꯕꯅꯤꯅꯦ ꯁꯥꯏꯟꯁ ꯂꯧꯕꯔꯅ ꯀꯩꯒꯤ ꯏꯪꯂꯤꯁ ꯂꯧꯕ꯭ꯔꯣ
ꯁ ꯄꯝ ꯄꯝꯃꯦ ꯑꯗꯨꯕꯨꯂꯣꯏ
ꯑ ꯏꯪꯂꯤꯁ ꯏꯪꯂꯤꯁ ꯑꯁ ꯏꯪꯂꯤꯁ ꯄꯗꯤ ꯄꯨꯔꯥ ꯐ꯭ꯂꯦꯟꯁ ꯑꯣꯏꯕ ꯃꯥꯜꯂꯦ ꯀꯣ ꯗꯨ ꯌꯥꯝꯒꯅꯤ
ꯅꯇꯦ ꯑ
ꯎꯝ ꯎꯝ ꯎꯝ ꯎꯝ ꯕꯖꯥꯔꯗ ꯀꯔꯤ ꯀꯔꯤ ꯇꯧꯕ꯭ꯔꯣ ꯑꯗꯨꯝ ꯀꯣꯏꯔ ꯆꯠꯄ꯭ꯔꯣ
ꯀꯦꯍꯦꯕ
ꯕꯖꯥꯔꯗ ꯑꯗꯨꯝ ꯀꯣꯏꯕ ꯆꯠꯄ꯭ꯔꯣ
ꯎꯝ ꯔꯣꯃꯤꯟ ꯇꯣꯕꯥ
ꯑꯣ ꯑꯣ ꯁꯤꯁ
ꯑꯣ ꯈꯣꯏꯗꯤ ꯍꯥ
ꯃꯔꯛ ꯃꯔꯛꯇꯤ ꯑꯗꯨꯝ ꯀꯣꯏꯒꯗꯕꯅꯤꯅ
ꯑꯣꯐ
ꯅꯨꯡꯇꯤꯗ ꯅꯠꯇꯕꯀꯣ
ꯍꯣꯏ
ꯅꯨꯡꯀꯤꯤꯗ ꯀꯣꯏꯗꯤ ꯑꯗꯨꯝ ꯄ꯭ꯔꯣꯕ꯭ꯂꯦꯝ ꯑꯗꯨꯝ ꯊꯣꯛꯀꯅꯦꯕ ꯐꯖꯅꯗꯤ ꯂꯩꯔꯤ ꯀꯟꯅ ꯇꯃꯨꯀꯣ ꯅꯠꯇ꯭ꯔꯗꯤ ꯍꯧꯖꯤꯛꯅ ꯐꯥꯎꯟꯗꯦꯁꯟ ꯐꯖꯅ ꯁꯦꯝꯒꯗꯕꯅꯤ ꯑꯩꯈꯣꯏꯁꯦ ꯑꯩꯈꯣꯏꯁꯦ ꯐꯥꯎꯟꯗꯦꯁꯟ ꯁꯦꯝꯗꯕꯒꯤ ꯄꯨꯔꯥ ꯕꯦꯔꯥꯅꯤ ꯍꯧꯖꯤꯛ ꯀꯔꯤ ꯇꯧꯁꯤꯔꯥ ꯈꯪꯉꯦ
ꯅꯪ ꯀꯔꯤ ꯑꯣꯅꯔꯁ ꯍꯥ ꯅꯥꯟ ꯀꯔꯤ ꯑꯣꯅꯦꯔꯁꯥ ꯇꯥꯝꯃꯦ
ꯑꯁ ꯑꯩꯗꯤ ꯍꯤꯁꯇ꯭ꯔꯤꯅꯤ
ꯍꯥ ꯍꯤꯁꯇꯔꯤꯗ ꯑꯣ ꯑꯣ ꯍꯤꯁꯇ꯭ꯔꯤꯁꯨ ꯏꯟꯇꯔꯦꯁꯇꯤꯡꯒꯕ ꯃꯥꯂꯦ ꯍꯤꯁꯇ꯭ꯔꯤꯔ
ꯍꯣꯏ ꯍꯥꯏꯗꯤ ꯏꯇ꯭ꯔꯤꯗꯣ ꯃꯤꯡꯒꯨꯝꯕ ꯂꯝꯒꯨꯝꯕ ꯖꯖ ꯑꯗꯨꯝ ꯂꯩꯌꯦꯅ ꯑꯗꯨ ꯄ꯭ꯔꯣꯅꯥꯎꯟꯁ ꯇꯧꯍꯧꯒꯗꯕꯗꯣ ꯑꯗꯨ ꯈꯔ ꯋꯥꯏ ꯋꯥ ꯃꯔꯛ ꯃꯔꯛ ꯃꯔꯛ ꯃꯔꯛ ꯇ ꯑꯗꯨꯝ ꯇꯧꯋꯦ ꯍꯤꯁꯇ꯭ꯔꯤꯗ ꯂꯥꯏꯗꯤ ꯂꯥꯏꯍꯦ ꯍꯥꯏꯗꯤ ꯑꯥ ꯃꯦꯠꯁꯀꯨꯝꯕ ꯏꯀꯣꯒꯨꯝꯕ ꯅꯠꯇꯕꯅꯤꯅꯀꯣ ꯑꯩꯈꯣꯏꯅ ꯁꯦꯝꯗꯣꯛ ꯌꯥꯏꯅ ꯑꯩꯈꯣꯏꯅ ꯏꯂꯥꯕꯣꯔꯦꯠ ꯇꯧꯔꯒ ꯑꯣꯟꯗ ꯏꯗꯥꯕꯂꯦꯠ ꯇꯧꯔꯒ ꯑꯗꯨꯝ ꯏꯕ ꯌꯥꯏꯅ ꯈꯔ ꯂꯥꯏꯗꯤ ꯂꯥꯏ ꯏꯁꯇ꯭ꯔꯤꯗꯤꯀꯣ ꯏꯪꯂꯤꯁ ꯏꯪꯂꯤꯁꯨ ꯏꯪꯂꯤꯁꯦ ꯂꯥꯏꯁꯨ ꯂꯥꯛꯑꯦ ꯂꯨꯁꯨ ꯂꯨꯑꯦ ꯏꯪꯂꯤꯁꯁꯦ
ꯑꯣ
ꯑꯗꯨꯝ ꯇꯧꯅꯤ ꯏꯝꯐꯥꯜ ꯀꯣꯂꯦꯖꯇ ꯔꯤꯒꯨꯂꯔ ꯑꯣꯏꯅ ꯆꯠꯄ꯭ꯔꯥ ꯅꯠꯇ꯭ꯔꯒ
ꯏꯒꯂꯦꯅ ꯆ ꯆꯂꯦ ꯅꯟꯁꯨꯨ ꯏꯄꯥꯎ
ꯎꯝ
ꯏꯝꯐꯥꯜ ꯀꯣꯂꯦꯖ ꯇꯔꯥ ꯅꯁꯨꯣ
ꯑꯩ ꯅꯠꯇꯦ
ꯅꯪ ꯀꯔꯤꯗ ꯇꯃꯦ ꯑꯣ ꯃꯔꯥꯝ ꯃꯔꯥꯝꯔ ꯑꯣ ꯑꯣ
ꯃꯔꯥꯝ ꯑꯗꯨꯒꯤꯅꯦ ꯑꯩ ꯃꯧ ꯃꯥꯎꯒꯤ ꯏꯃꯥꯟꯅꯕ ꯑꯃ ꯑꯃ ꯑꯗꯨꯝ ꯂꯩ ꯑꯩꯗꯣ
ꯑꯣ ꯈꯣꯗꯤ ꯁꯥꯖꯣꯕꯥꯔꯥ
ꯍꯖꯕ ꯃꯥꯂꯦ ꯃꯥꯗ ꯍꯣꯏ ꯆꯥꯔꯖ ꯆꯥꯔꯖ ꯂꯩꯕꯗꯣ ꯍꯥꯏꯗꯤ ꯃꯥꯎꯒꯦꯠ ꯍꯦꯛ ꯌꯥꯎꯋꯦꯅ ꯑꯗꯨꯒ ꯔꯥꯏꯗ ꯆꯠꯄꯗꯣ ꯃꯈꯥꯗ ꯔꯥꯏꯠꯀꯤ ꯃꯈꯥꯗ
ꯑꯣꯏꯣꯏ
ꯁꯖꯣꯕꯥ ꯍꯥꯏꯗꯣ
ꯑ ꯃꯥꯒꯤ ꯑ ꯑ ꯃꯥꯒꯤ ꯃꯃꯤ ꯑꯊꯈꯣ ꯍꯥ ꯀꯩ ꯍꯥꯏꯕ
ꯂꯩꯌꯦꯕ ꯑꯗꯨꯗꯔꯒ ꯀꯦꯊꯂꯛ ꯀꯣ
ꯍꯣꯏ ꯀꯦꯠꯂꯤꯛꯒꯤ ꯍꯣꯏ
ꯀꯣꯏꯕꯗꯨ ꯂꯥꯛꯇ ꯅꯗ ꯑꯗꯨ ꯗꯔꯝ ꯂꯈꯣꯏꯁꯤ
ꯑ
ꯑꯗꯨꯒ
ꯑꯗꯨꯗꯤ ꯇꯗꯨꯕꯤ ꯇ ꯑꯊꯤꯟ ꯁꯖꯣꯕꯤ ꯁꯖꯣꯕꯥ
ꯁꯥꯖ ꯁꯥꯖꯨꯕꯥ ꯕ꯭ꯔꯥ ꯈꯪꯗꯦ ꯇꯗꯨꯕꯤꯔ
ꯇꯗꯨꯕꯤ ꯅꯠꯇꯦ ꯑꯥ ꯀꯔꯤ ꯀꯔꯤ ꯃꯃꯤꯡ ꯀꯥꯎꯔꯦ
ꯁꯦꯟ ꯖꯣꯁꯦꯐ ꯀꯣꯂꯦꯖ ꯌꯥꯈꯃ ꯗꯁꯦ ꯇꯨꯨꯝ ꯂꯛꯄꯅꯦ ꯈꯣꯏꯁꯦ ꯑꯩꯈꯣꯏꯒꯤ ꯏꯃꯥꯟꯅꯕ ꯃꯣꯏ ꯒꯥꯔꯤ ꯂꯩꯔꯤꯀꯣ ꯑꯗꯨꯝ ꯀꯣꯏꯕ ꯆꯠꯅꯦꯕ
ꯑꯣ
ꯀꯣꯂꯦꯖ ꯥ ꯇꯕꯂꯝ ꯁꯈ ꯑꯁ ꯌꯥꯝ ꯅꯨꯡꯉꯥꯏꯌꯦ ꯀꯣꯂꯦꯖꯀꯤ ꯑꯗꯨꯝ ꯇꯧꯗꯤ ꯇꯧꯗꯤ ꯃꯔꯛ ꯃꯔꯛꯇꯒ ꯀꯣꯏꯕ ꯆꯠꯅꯤꯡꯕꯒꯨꯝꯕ ꯑꯗꯨ ꯑꯩꯈꯣꯏꯒꯤ ꯋꯥꯈꯜꯗ ꯑꯗꯨꯝ ꯊꯣꯛꯑꯗꯤ ꯑꯗꯨꯝ ꯇꯧꯅꯤ ꯑꯗꯨꯗꯤ
ꯑꯣ
ꯃꯥꯔꯝ ꯀꯂꯦꯁꯦꯁꯨꯣ ꯅꯨꯡꯉꯥꯏꯗꯤ ꯅꯨꯡꯉꯥꯏꯍꯦ
ꯎꯝ
ꯅꯨꯡꯉꯥꯏꯁꯨ ꯅꯨꯡꯉꯥꯏꯌꯦ ꯑꯗꯨ ꯋꯥꯁꯨ ꯋꯥꯏꯑꯦ ꯀꯣꯂꯦꯖꯀꯤ ꯄꯨꯟꯁꯤꯁꯦ
ꯑꯣ
ꯐꯖꯅ ꯂꯥꯏꯔꯤꯛ ꯇꯃꯣ ꯅꯣꯏꯗꯤ ꯍꯧꯖꯤꯛꯅ ꯑꯁ ꯃꯅꯤ ꯅ ꯅꯣꯅꯨ ꯅ ꯔꯤꯒ꯭ꯔꯦꯠ ꯇꯧꯒꯅꯤ ꯀꯣ
ꯍꯣꯏ
ꯎꯝ ꯁꯨ ꯋꯥ ꯉꯉꯣꯗ ꯋꯥꯉꯣꯗ ꯀꯩꯒꯤ ꯑꯩ ꯈꯛꯇ ꯍꯪꯉꯒ
ꯑꯗꯨꯗꯤ ꯂꯁꯤ ꯑꯌꯨꯙꯌꯥ ꯀꯔꯤ ꯍꯖꯟꯁꯏ
ꯑ ꯑꯁꯅꯣꯅꯤꯉꯗꯦ ꯑꯁꯅꯣꯅꯦ
ꯀꯩꯅꯣ
ꯉꯁꯤꯁꯦ ꯇꯃꯤ ꯊꯣ ꯒꯄꯣꯠꯇ ꯇ ꯆꯥꯏ
ꯇꯃꯤ ꯇꯣ ꯀꯞꯄꯣꯗꯤꯤ ꯇꯣ
ꯍꯣꯏ ꯇꯣ ꯇꯣꯒꯦ ꯇꯣ ꯇꯣꯒꯦ
ꯑꯣ ꯍꯥꯎꯕ꯭ꯔꯣ
ꯑꯦꯁ ꯑꯋꯥꯕꯨꯗꯗꯤ ꯂꯣꯏꯔꯤ ꯍꯦ ꯂꯩ ꯐꯧ ꯆꯥꯡꯗꯤ ꯇꯧꯏ
ꯅꯥꯟ ꯔꯦꯡꯟꯗ ꯂ ꯏꯕ꯭ꯔꯥ
ꯍꯣꯏ ꯑꯅ ꯂꯩꯅꯤ ꯀꯩꯒꯤꯅꯣ ꯌꯥꯝ ꯅꯣꯛꯏꯁꯦ
ꯅꯠꯇ ꯔꯦꯡꯗ ꯂꯦꯕ ꯃꯅꯦꯅꯦ ꯅꯪꯒꯤ ꯍꯤꯟꯖꯪꯗꯦ
ꯎ ꯔꯔꯦꯗ ꯂꯩꯦ ꯔꯦꯗ ꯂꯩ
ꯎꯝ
ꯃꯅꯤꯄꯨꯔꯗ ꯃꯧ ꯌꯥꯝꯛ ꯀꯟꯅ ꯆꯨꯕ ꯃꯥꯜꯔꯦꯀꯣ
ꯑ ꯍ ꯎ ꯅꯠꯇꯦ ꯆꯣꯡꯗꯦ
ꯎꯝ
ꯄꯥꯏ ꯗꯤ ꯆꯨꯗꯦ
ꯃꯅꯤ ꯀꯒ ꯏꯔꯥꯡꯪꯁꯦ ꯀꯃꯥꯏ ꯇꯧꯔꯦꯟꯟ
ꯎꯝ
ꯃꯅꯤꯄꯨꯔꯒꯤ ꯏꯔꯥꯡꯁꯦ ꯀꯃꯥꯏꯅ ꯇꯧꯔꯤ
ꯈꯟꯗꯦ ꯍꯌꯦꯕ ꯌꯥꯗꯦ
ꯥꯏꯅ ꯃꯥꯂꯗ
ꯍꯣꯏ ꯑꯗꯨꯝ ꯇꯝꯃꯕꯅꯤꯅ ꯑꯣꯏ ꯂꯧꯒ ꯇꯝꯃꯅꯤ ꯑ ꯁꯑ ꯑꯦꯍꯣꯖꯤ ꯀꯗꯤ ꯑꯦ ꯑꯣ ꯍ ꯍ
ꯍꯣꯏ ꯀꯩꯒꯤꯅꯣ ꯅꯪꯅ ꯐꯣꯟ ꯇꯧ ꯅ ꯅꯪꯅꯗꯤ ꯐꯣꯟ ꯇꯧꯕ ꯌꯥꯗꯦ